ꯍꯜꯂꯣ ꯍꯜꯂꯣ ꯑ ꯅꯨꯡꯉꯥꯏꯔꯤꯕ꯭ꯔꯣ
ꯅꯨꯡꯉꯥꯏꯔꯤꯌꯦ ꯀꯩꯗꯧꯔꯤꯒꯦ
ꯍꯣꯏ ꯅꯨꯡꯉꯥꯏꯔꯤꯌꯦ ꯅꯪꯗꯤ ꯆꯥꯛ ꯆꯥꯔꯕ꯭ꯔꯣ
ꯆꯥꯛꯆꯥꯥꯔꯦ ꯍꯣꯏ
ꯅꯣ ꯀ꯭ꯔꯤ ꯏꯟꯁꯥꯡ ꯆꯥꯏ
ꯉꯁꯤꯗꯤ ꯗꯥꯜ ꯆꯥꯏꯌꯦ
ꯑꯣ ꯅꯪ ꯍꯣꯁꯇꯦꯜꯗ ꯂꯩꯕ꯭ꯔꯣ
ꯑꯩ ꯍꯣꯁꯇꯦꯜꯗ ꯂꯩ ꯌꯨꯝꯗꯁꯨ ꯂꯩꯇꯦ ꯍꯣꯁꯇꯦꯜꯗꯁꯨ ꯂꯩꯇꯦ ꯃꯤꯒꯤ ꯌꯨꯝꯗ ꯂꯩꯌꯦ
ꯑ ꯑ ꯑ ꯀꯣꯏꯕ ꯆꯠꯄ꯭ꯔꯥ
ꯅꯠꯇꯦ ꯃꯤ ꯃꯤꯒꯤ ꯌꯨꯝ ꯍꯥꯏꯕꯗꯣ ꯑꯩꯅ ꯍꯥꯏ ꯍꯥꯏ ꯍꯥꯏꯅꯤꯡꯕꯗꯤ ꯃꯤꯒꯤ ꯔꯦꯟꯗ ꯂꯩꯌꯦꯕꯀꯣ
ꯑꯣ ꯑꯣ ꯑꯣ ꯑꯣ ꯑꯣ ꯑꯦ ꯑꯦ ꯑꯣꯏꯕ꯭ꯔꯥ ꯐꯔꯦ ꯐꯔꯦ
ꯑꯗꯨ ꯍꯣꯏ ꯑꯗꯨꯅꯤꯗ ꯔꯦꯟꯗ ꯂꯩꯕꯅꯤ ꯅꯪꯗꯤ ꯀꯗꯥꯏ ꯀꯔꯤ ꯂꯩꯒꯦ ꯅꯣꯏ ꯌꯨꯝꯗ ꯂꯩꯕ꯭ꯔꯣ
ꯍꯣꯏ ꯌꯨꯝꯗ ꯂꯩꯌꯦꯗꯤ
ꯆꯤꯡꯗ ꯂꯩꯕ꯭ꯔꯥ ꯇꯝꯄꯥꯛꯇ ꯂꯩꯒꯦ ꯅꯪ
ꯑꯩꯗꯤ ꯆꯤꯡꯗ ꯂꯩꯌꯦ
ꯑꯣ ꯆꯥ ꯅꯣꯏ ꯐꯦꯃꯤꯂꯤ ꯂꯩꯕ꯭ꯔꯣ
ꯍꯣꯏ ꯂꯩꯌꯦ ꯅꯪꯗꯤ
ꯅꯠꯇꯦ ꯑꯩꯗꯤ ꯐꯦꯃꯤꯂꯤ ꯑꯣꯏꯅ ꯂꯩꯇꯦ
ꯑꫭ ꯀꯣꯂꯦꯖ ꯀꯣꯂꯦꯖꯒꯤ ꯔꯦꯟꯔ
ꯀꯣꯂꯦꯖꯇꯤ ꯂꯣꯏꯔꯦ ꯒ꯭ꯔꯦꯖ꯭ꯋꯦꯁꯟꯗꯤ ꯂꯣꯏꯔꯦ
ꯑꯣ ꯑꯣ ꯑꫭ ꯑꯗꯨ ꯅꯪ ꯑꯦꯛꯖꯥꯝꯒꯨꯝꯕ ꯊꯥꯅꯤꯡꯉꯥꯏ ꯂꯥꯏꯔꯤꯛ ꯄꯥꯔ ꯂꯩꯕ꯭ꯔꯣ
ꯑꯗꯨ ꯍꯥꯏꯕ ꯌꯥꯏ ꯍꯣꯏ
ꯑꯦ ꯑꯦ ꯐꯔꯦ ꯐꯔꯦ
ꯖꯣꯞ ꯑꯦꯛꯁꯄꯤꯔꯤꯌꯦꯟ ꯖꯣꯕ ꯑꯦꯛꯁꯄꯤꯔꯤꯌꯦꯟꯅꯤ ꯑꯩꯗꯤ
ꯄꯤ ꯐꯔꯦ ꯐꯔꯦ ꯑꯗꯨ ꯍꯦꯟꯅ ꯐꯥꯅꯤ
ꯀꯔꯤ ꯊꯕꯛ ꯀꯔꯤ ꯊꯕꯛ ꯇꯧꯒꯦ ꯅꯪ
ꯅꯪꯗꯤ ꯑꯩ ꯀꯔꯤ ꯊꯕꯛ ꯂꯩꯇꯦꯗ ꯀꯔꯤ ꯊꯕꯛ ꯇꯧꯗꯦ ꯑꯩꯗꯤ ꯗꯨꯝ ꯌꯨꯝꯗ ꯇꯨꯝꯕ ꯆꯥꯕ ꯈꯛꯇꯅꯦ ꯍꯣꯏ
ꯑꯣ ꯅꯪꯒꯤ ꯅꯆꯟ
ꯑꯥ ꯂꯩꯇ꯭ꯔꯤꯌꯦ ꯉꯥꯏꯔꯤꯌꯦ
ꯂꯩꯗ꯭ꯔꯤꯕ
ꯎꯝ ꯂꯩꯇ꯭ꯔꯤꯌꯦ ꯍꯣꯏ ꯉꯥꯏꯔꯒ ꯂꯩꯌꯦ ꯂꯩꯗꯧꯔꯦ
ꯂꯨꯍꯣꯡꯕꯗꯣ ꯀꯨꯏꯔꯤꯕ
ꯀꯔꯤꯕ
ꯂꯩꯒꯦ ꯇꯧꯔꯦ ꯍꯥꯏꯕ꯭ꯔꯣ
ꯍꯣꯏ
ꯆꯠꯆꯥ ꯎꯝ ꯅꯪꯒꯤ ꯅꯨꯄꯥꯗꯤ ꯀꯔꯤ ꯊꯕꯛ ꯇꯧꯒꯦ
ꯃꯥꯁꯦ ꯊꯕꯛ ꯇꯧꯗꯦꯗ ꯑꯗꯨꯝ ꯃꯔꯛ ꯃꯔꯛꯇ ꯑꯗꯨꯝ ꯎꯝ ꯄꯩꯁꯥ ꯇꯥꯅꯤ ꯃꯐꯝ ꯑꯗꯨꯝ ꯐꯖꯅ ꯂꯩꯔꯗꯤ ꯑꯗꯨꯝ ꯃꯔꯛ ꯃꯔꯛꯇ ꯆꯠꯂꯦ ꯑꯗꯨ ꯃꯥꯁꯨ ꯊꯕꯛ ꯀꯌꯥ ꯇꯧꯗꯦꯗ ꯑꯗꯨ ꯀꯟꯇ꯭ꯔꯦꯛꯀꯨꯝꯕ ꯈꯔ ꯈꯔ ꯂꯩꯔꯗꯤ ꯑꯗꯨꯝ ꯆꯠꯂꯦ
ꯑꯣ ꯑꯆꯥ ꯀꯟꯇ꯭ꯔꯦꯛꯇꯔꯔꯣ ꯅꯪꯒꯤ ꯅꯨꯄꯥꯗꯣ
ꯅꯠꯇꯦꯗ ꯑꯥ ꯁꯤꯃꯤꯅꯦ
ꯁꯤ ꯃꯤꯅꯤꯕ ꯑꯣ
ꯁꯤꯃꯤ ꯀꯟꯇ꯭ꯔꯦꯛꯇ
ꯑꯗꯨꯗꯤ ꯐꯩꯅꯦ ꯕꯤꯖꯤꯅꯦꯁ ꯃꯆꯥ ꯕꯤꯖꯤꯅꯦꯁ ꯃꯦꯟꯅꯤꯅꯦ ꯃꯥꯁꯨ
ꯎꯝ ꯍꯥꯏꯕ ꯇꯥꯔꯦ
ꯑꯗꯨꯒꯨꯝꯕ ꯃꯤꯗꯣ ꯄꯩꯁꯥ ꯌꯥꯝ ꯄꯥꯏꯕꯅꯤꯗ
ꯍꯦ
ꯇꯝꯕꯅ ꯍꯦꯟꯕꯅꯦ
ꯑꯣ ꯑꯗꯨꯝꯃꯥꯏꯟ ꯇꯧꯕ꯭ꯔꯣ
ꯑꯥ ꯆꯪ ꯆꯪꯗ꯭ꯔꯗꯤ ꯅꯨ ꯅꯣꯏꯅ ꯐꯨꯡ ꯑꯥ ꯐꯣꯡꯗꯣꯛꯀꯅꯦꯕꯀꯣ ꯍꯥꯟꯅꯗꯤ
ꯑꯥ
ꯑꯗꯨꯅꯤ ꯆꯥꯡꯕꯅ ꯍꯦꯜꯂꯦ ꯐꯪꯕ ꯃꯇꯝꯗꯗꯤ ꯍꯣꯏ ꯈꯔ ꯈꯔꯗꯤ ꯐꯪꯉꯦꯅꯀꯣ ꯈꯔ ꯆꯥꯎꯅꯁꯨ ꯐꯪꯕ ꯃꯇꯝ ꯂꯩꯌꯦ ꯄꯤꯛꯅꯁꯨ ꯐꯪꯕ ꯃꯇꯝ ꯂꯩꯌꯦ
ꯆꯥꯛ ꯆꯥꯔꯕꯣ ꯅꯪꯗꯤ
ꯍꯣꯢ ꯆꯥꯔꯦ ꯅꯪꯗꯤ ꯀꯔꯤ ꯑꯥ ꯀꯩꯅꯣ ꯐꯨꯠꯕꯣꯜ ꯌꯦꯡꯗ꯭ꯔꯥ ꯍꯥꯥ
ꯑꯩ ꯉꯁꯤ ꯑꯌꯨꯛꯀꯤꯗꯤ ꯌꯦꯡꯉꯦ ꯑꯌꯨꯛꯀꯤ ꯍꯥꯏꯕꯗꯤ ꯁꯤꯛꯁ ꯁꯤꯛꯁ ꯁꯤꯛꯁꯀꯤꯗꯣ
ꯑꯥ ꯑꯗꯨ ꯀꯅꯥꯒꯤ ꯇꯤꯝꯗ ꯅꯪ ꯁꯞꯄꯣꯔꯠ ꯇꯧꯕ꯭ꯔꯥ
ꯑꯩ ꯁꯞꯄꯣꯔꯠ ꯇꯧꯕꯗꯤ ꯉꯝꯃꯗꯤ ꯉꯝꯃꯦ ꯉꯝꯕ ꯍꯥꯏ ꯑꯩꯗꯤ ꯑꯥꯔꯖꯦꯟꯇꯤꯅꯥ ꯂꯥꯁ ꯇꯥꯔꯦ ꯍꯣꯏ
ꯉꯁꯤ ꯑꯩꯅ ꯑꯥ ꯉꯁꯤ ꯑꯩꯅ ꯉꯥꯡꯕ ꯃꯈꯥꯏꯁꯦ ꯑꯥꯔꯖꯦꯟꯇꯤꯅꯥ ꯐꯦꯟꯁ ꯉꯥꯛꯇꯅꯤ
ꯎꯝ ꯃꯣꯏ ꯍꯦꯟꯃꯜꯂꯦ ꯃꯣꯏꯁꯦ ꯑꯥ ꯃꯣꯏꯒꯤ ꯃꯤꯡꯗꯣ ꯌꯥꯝ ꯄꯣꯄꯨꯂꯔ ꯑꯣꯏꯌꯦ ꯑꯗꯨꯒ ꯃꯣꯏꯒꯤ ꯁꯞ ꯄꯣꯇꯔꯁꯨ ꯌꯥꯝꯃꯦꯕꯀꯣ
ꯑꯥ
ꯑꯗꯨꯒꯤꯅꯤꯗ ꯃꯣꯏꯅ ꯂꯥꯁ ꯋꯥꯔꯜ ꯀꯞꯁꯨ ꯉꯝꯃꯦꯕ ꯑꯗꯨꯒ ꯃꯣꯏꯁꯦ ꯂꯤꯡꯁꯨ ꯂꯤꯡꯉꯦꯕ ꯐꯖꯅ ꯁꯥꯟꯅꯩꯑꯦꯕ ꯃꯥ ꯃꯣꯏꯒꯤ ꯊꯥꯔꯛꯑꯣ ꯃꯣꯏ ꯌꯦꯡꯉꯤ ꯀꯥꯂꯦꯇꯔ ꯍꯥꯏꯔꯣ ꯃꯣꯏꯅ ꯃꯤꯅ ꯑꯗꯨꯝ ꯄꯥꯝꯅꯩꯕꯀꯣ
ꯎꯝ ꯑꯩꯁꯨ ꯃꯦꯁꯤꯗ ꯌꯥꯝ ꯄꯥꯝꯃꯦ
ꯅꯪꯁꯨꯨꯔꯣ
ꯍꯣꯏ
ꯑꯣ ꯑꯆꯥ ꯑꯆꯥ ꯑꯆꯥ ꯑꯆꯥ
ꯌꯥꯝ ꯄꯥꯝꯃꯦ ꯃꯥꯒꯤ ꯀꯩꯅꯣꯗꯣ ꯂꯝꯆꯠꯇꯣ
ꯑꯥ
ꯐꯖꯩꯌꯦꯕ
ꯑꯣ ꯑꯆꯥ ꯑꯠꯆꯥ
ꯑꯗꯨꯒꯤꯅ ꯌꯥꯝ ꯄꯥꯝꯃꯤ ꯅꯍꯥꯟꯗꯒꯤ ꯀꯨꯏ ꯈꯣꯏꯗꯒꯤ ꯄꯥꯝꯃꯦꯗ ꯃꯥꯒꯤꯗꯤ
ꯃꯣꯏꯁꯦ ꯑꯁ ꯎꯝ ꯑꯥ ꯑꯩꯗꯤ ꯃꯣꯏ ꯑꯁ ꯃꯣꯏꯁꯦ ꯗꯧꯗꯤ ꯌꯥꯏꯅꯦꯀꯣ
ꯍꯣꯏ ꯗꯧꯗꯤ ꯌꯥꯢꯌꯦ ꯃꯥꯗꯤ ꯀꯩꯅꯣ ꯃꯥꯗꯤ ꯀꯩꯅꯣ ꯃꯤ ꯐꯥꯕꯒꯤ ꯏꯁꯣꯔꯅꯁꯨ ꯚꯣꯔ ꯄꯤꯔꯝꯒꯅꯤꯗ
ꯍꯣꯏ ꯑꯗꯨꯃꯥꯏꯅ ꯑꯣꯏꯔꯝꯕꯁꯨ ꯌꯥꯏ
ꯎꯝ
ꯍꯥꯐ ꯅꯇꯦ ꯃꯣꯏꯒꯤ ꯐꯨꯜ ꯅꯥꯏꯟꯇꯤ ꯃꯤꯅꯠꯁ ꯁꯥꯟꯅꯕ ꯀꯥꯟꯗꯗꯤ ꯗ꯭ꯔꯣ ꯅꯠꯇ꯭ꯔꯣ ꯃꯣꯏꯁꯦ ꯑꯗꯨꯒ ꯃꯤꯅꯤꯠ ꯈꯔꯥ ꯍꯥꯞꯄꯗ ꯀꯥꯟꯗꯅ ꯒꯣꯜ ꯑꯅꯤ ꯍꯥꯠꯄꯀꯣ
ꯑꯗꯨꯗꯤ ꯂꯥꯢꯕ ꯅꯠꯇꯦꯀꯣ
ꯍꯥꯥ
ꯂꯥꯏꯕ ꯅꯠꯇꯦꯕ
ꯅꯠꯇꯦ ꯂꯥꯏꯕ ꯅꯠꯇꯦ ꯂꯨꯕꯅꯦ ꯑꯗꯨ ꯒꯣꯜ ꯑꯃ ꯍꯥꯏꯕꯗꯀꯣ
ꯍꯣꯏ
ꯃꯣꯏꯁꯨ ꯃꯣꯏꯁꯨ ꯂꯤꯡꯕꯅꯦꯕ ꯁ꯭ꯋꯤꯠꯖꯔꯂꯦꯟꯗꯣ ꯃꯣꯏꯁꯨ ꯑꯗꯨꯝ ꯑꯁ ꯗꯤꯐꯦꯟꯁꯇꯤ ꯃꯣꯢꯁꯨ ꯇꯧꯗꯦ ꯇꯧꯗꯤ ꯇꯧꯕꯅꯤꯅꯦ
ꯑꯣ
ꯂꯥꯁ ꯂꯗꯤ ꯃꯣꯏꯁꯦ ꯕꯣꯜ ꯁꯨ ꯄꯥꯏ ꯄꯥꯏꯗꯦꯅꯦ ꯁꯨꯏꯠꯖꯔꯂꯦꯟ ꯈꯣꯏꯁꯦ
ꯑꯣ
ꯃꯣꯏꯅ ꯑꯁꯤ ꯑꯥꯔꯖꯦꯟꯇꯤꯅꯥ ꯀꯥꯡꯕꯨꯅ ꯑꯗꯨꯝ ꯁꯥꯟꯅꯔꯒ ꯂꯩꯅꯦ ꯕꯣꯜ ꯄꯥꯏꯔꯒ ꯂꯩꯅꯦ
ꯑꯣ
ꯅꯪꯁꯨ ꯌꯦꯡꯕ ꯅꯠꯇ꯭ꯔꯣ
ꯑꯩꯗꯤ ꯌꯦꯡꯗꯦꯍꯦ ꯉꯁꯤꯗꯤ ꯑꯩ ꯆꯔꯆ ꯆꯠꯄꯅꯤꯅꯀꯣ
ꯑꯣ ꯑꯆꯥ
ꯉꯁꯤꯗꯤ ꯌꯦꯡꯗꯦ ꯍꯣꯏ
ꯑꯣ
ꯐꯥꯢꯅꯦꯜ ꯐꯥꯏꯅꯦꯜꯕꯨ ꯉꯥꯏꯕꯅꯤ ꯑꯥꯔꯖꯦꯟꯇꯤꯅꯥꯕꯨ
ꯑꯗꯨꯕꯨ ꯑꯩꯒꯤ ꯋꯥꯈꯜꯗꯗꯤ ꯃꯣꯏꯁꯦ ꯍꯟꯗꯛꯇꯤ ꯉꯝꯗꯤ ꯉꯝ ꯉꯝ ꯉꯝꯒꯇꯧꯕ ꯃꯥꯟꯗꯦ
ꯑꯍꯥ ꯈꯪꯗꯦ
ꯐꯥꯏꯅꯦꯜ ꯑꯩꯒꯤ ꯑꯩꯒꯤ ꯐꯨꯜ ꯁꯞꯄꯣꯔꯠꯇꯤ ꯃꯣꯏꯗꯤ ꯅꯠꯇꯦꯕꯀꯣ
ꯑꯥ
ꯉꯁꯤꯒꯤ ꯃꯦꯠꯁꯇꯣ ꯑꯗꯨꯝ ꯑꯗꯨ ꯑꯅꯤꯗ ꯁ꯭ꯋꯤꯠꯖꯔꯂꯦꯝꯒ ꯑꯥꯔꯖꯦꯟꯇꯤꯅꯥꯗ ꯑꯗꯨꯝ ꯃꯣꯏꯕꯨ ꯈꯔ ꯁꯞꯄꯣꯔꯠ ꯇꯧꯕꯒꯤ ꯋꯥꯅꯦꯕ ꯑꯩꯒꯤ ꯐꯨꯜ ꯁꯞꯄꯣꯔꯠ ꯅꯝꯕꯔ ꯋꯥꯟꯗꯤ ꯃꯣꯏ ꯃꯥꯛꯗꯤ ꯅꯠꯇꯦꯕ ꯑꯥꯔꯖꯦꯟꯇꯤꯅꯥ ꯃꯥꯗꯤ ꯅꯠꯇꯦꯕ
ꯑꯥ ꯀꯔꯝꯕ ꯇꯤꯝꯗꯔꯥ
ꯍꯥꯏꯕꯗꯤ ꯉꯝꯒꯗꯧꯕꯅꯤꯅꯦ ꯑꯩꯒꯤ ꯁꯞꯄꯣꯔꯇꯔꯗꯤ
ꯍꯥ ꯍꯥ ꯍꯥ ꯍ ꯍ ꯍꯥꯏꯌꯨꯅꯦ ꯑꯗꯣ
ꯉꯝ ꯅꯪꯒꯤ ꯋꯥꯈꯜꯗꯗꯤ ꯀꯅꯥꯅ ꯉꯥꯝꯒꯇꯧꯕ ꯃꯥꯜꯂꯦ ꯑꯗꯨꯅꯤꯗ
ꯑꯦ ꯑꯦ ꯑꯦ ꯑꯩꯒꯤ ꯋꯥꯈꯜꯗꯗꯤ ꯑꯔꯖꯦꯟꯇꯤꯅꯥꯅꯤ
ꯅꯪꯒꯤ ꯋꯥꯈꯟꯗꯅꯗꯤ ꯑꯗꯨꯅꯦꯕ ꯑꯗꯨꯗꯤ ꯑꯩꯒꯤꯗꯤ ꯑꯗꯨ ꯅꯠꯇꯦ ꯑꯗꯨꯗꯤ ꯁꯣꯏꯔꯦ ꯑꯩꯒꯤꯕꯨ ꯑꯩꯒꯤꯗꯤ ꯐ꯭ꯔꯥꯟꯁꯅꯦꯕꯀꯣ
ꯅꯪ ꯐ꯭ꯔꯦꯟꯁ ꯑꯣꯏꯕ ꯃꯥꯜꯂꯦ ꯍꯣꯢ
ꯐ꯭ꯔꯥꯟꯁꯅꯦ ꯃꯣꯏꯅ ꯑꯩꯒꯤ ꯋꯥꯈꯟꯗꯗꯤ ꯀꯝꯄꯜꯁꯔꯤ ꯑꯗꯨ ꯃꯣꯏꯅ ꯁꯦꯃꯤꯐꯥꯏꯅꯦꯜ ꯑꯗꯣ ꯑꯁ ꯐ꯭ꯔꯥꯟꯁꯀ ꯁ꯭ꯄꯦꯟ ꯁꯥꯟꯅꯔꯅꯤꯕꯀꯣ ꯑꯗꯨꯒ ꯁꯤ ꯃꯣꯏꯅ ꯐ꯭ꯔꯥꯟꯁꯅ ꯉꯝꯅꯤ ꯑꯗꯨꯒ ꯏꯪꯂꯦꯟꯒ ꯑꯥꯔꯖꯦꯟꯇꯤꯅꯥ ꯁꯅꯔꯅꯤ ꯑꯗꯨ ꯀꯥꯟꯗ ꯏꯪꯂꯦꯟꯅ ꯉꯝ ꯉꯝꯒꯗꯧ ꯃꯥꯜꯂꯦ ꯑꯗꯨꯒ ꯏꯪꯂꯦꯟꯒ
ꯊꯥꯖꯗꯦꯗ
ꯑꯣ ꯑꯗꯨꯒ ꯏꯪꯂꯦꯟ ꯏꯪꯂꯦꯟꯒ ꯐ꯭ꯔꯥꯟꯁꯇꯣ ꯐꯥꯏꯅꯦꯜ ꯁꯅꯥ ꯗꯧꯕ ꯑꯗꯨꯗ ꯐ꯭ꯔꯥꯟꯁꯅ ꯉꯝꯕ ꯑꯗꯨꯅꯤꯗ ꯑꯩꯒꯤ ꯁꯣꯔꯠ ꯁꯣꯔꯠ ꯁꯣꯔꯠ ꯀꯥꯀꯨꯂꯦꯁꯟꯗꯣ ꯑꯗꯨꯅꯤ ꯑꯩꯅ ꯇꯧꯔꯤꯁꯤꯗꯤ ꯅꯪꯒꯤꯗꯤ ꯅꯪꯒꯤ ꯅꯪꯒꯤꯗꯤ ꯈꯔ ꯍꯥꯏꯔꯛꯑꯣꯗꯅ
ꯍꯨꯡ ꯍꯨꯡ ꯍꯨꯡ ꯑꯩꯗꯤ ꯑꯩꯒꯤ ꯇꯥꯔꯒꯦꯠꯇꯣ ꯑꯥꯔꯖꯦꯟꯇꯤꯅꯥ ꯉꯥꯛ ꯇꯅꯤ ꯈꯜꯂꯦ ꯑꯩꯒꯤ ꯋꯥꯈꯜꯗꯗꯤ ꯑꯦ ꯀꯅꯥ ꯀꯅꯥ ꯀꯅꯥ ꯇꯤꯝ ꯑꯣꯏꯔꯁꯨ ꯃꯣꯏꯕꯨ ꯀꯩꯅꯣ ꯎꯝ ꯉꯝꯂꯣꯏ ꯍꯥꯏꯔ ꯑꯔꯖꯦꯟꯇꯤꯅꯥꯗꯨ ꯑꯗꯨꯝ ꯀꯥꯔꯗꯤ ꯍꯥꯏꯌꯦꯅ ꯑꯗꯨꯝ ꯈꯜꯂ ꯂꯩ
ꯑꯣ ꯇꯨꯝꯕ ꯃꯇꯝ ꯑꯣꯏꯒꯦꯔꯥ ꯆꯥꯕ ꯃꯇꯝ ꯑꯣꯏꯒꯦꯔꯥ ꯑꯥꯔꯖꯦꯟꯇꯤꯅꯥ ꯑꯥꯔꯖꯦꯟꯇꯤꯅꯥ ꯑꯗꯨꯝ ꯍꯥꯢꯔꯜ ꯂꯩꯌꯦꯕ ꯅꯪꯁꯦ
ꯍꯣꯏ
ꯑꯥ ꯑꯆꯥ ꯑꯆꯥ ꯃꯣꯏ ꯃꯤ ꯁꯤ ꯃꯣꯏꯁꯦ ꯑꯗꯣ ꯍꯟꯗꯛꯗꯤ ꯉꯝꯗꯤ ꯉꯝ ꯉꯝꯒꯗꯧ ꯃꯥꯟꯗꯦꯗ
ꯈꯪꯗꯦ ꯌꯦꯡꯁꯤꯀꯣ
ꯍꯟꯗꯛꯁꯨ ꯅꯣꯏꯒꯤ ꯑꯥ ꯃꯦꯁꯤꯗꯣ ꯍꯟꯗꯛꯅ ꯂꯥꯁ ꯑꯣꯏꯕ꯭ꯔꯣ ꯁꯅꯥꯗꯧꯕꯗꯣ ꯑꯃꯨꯛ ꯂꯩꯔꯤꯕ꯭ꯔꯣ
ꯑꯣꯏꯔꯝꯒꯅꯤ ꯍꯣꯏ ꯑꯦ ꯅꯥ ꯔꯣꯅꯦꯜꯗꯣ ꯅ ꯇ꯭ꯔꯣ ꯀꯩꯅꯣ ꯑꯥ ꯂꯥꯁꯀꯤ ꯑꯍꯩꯕꯗꯣ
ꯔꯣꯅꯦꯜꯗꯣꯗꯤ ꯂꯥꯁ ꯑꯣꯏꯔꯦ ꯃꯥꯗꯤ ꯑꯦꯛꯁꯄꯥꯥꯏꯔꯤ ꯑꯣꯏꯔꯦ ꯍꯣꯏ ꯃꯥꯗꯤ ꯋꯥꯔꯜ ꯀꯥꯞꯗꯒꯤ ꯑꯦꯛꯁꯄꯥꯏꯔꯤ ꯑꯣꯏꯔꯦꯕꯀꯣ
ꯎꯝ ꯗꯣ
ꯃꯥ ꯋꯥꯔꯜ ꯀꯞꯇꯗꯤ ꯎꯄꯥꯏ ꯂꯩꯇꯦꯗ ꯗꯥꯎꯁꯨ ꯌꯥꯗ꯭ꯔꯦ ꯃꯣꯏꯗꯤ ꯇꯤꯝꯗꯣ ꯌꯥꯗꯦꯕ ꯃꯣꯏꯒꯤ ꯀꯝꯕꯥꯟꯖꯦꯁꯟꯗꯣ
ꯎꯝ ꯔꯣꯅꯦꯜꯗꯣꯗꯤ ꯗꯥꯎꯁꯨ ꯌꯥꯗꯦꯗ
ꯁꯤꯗ ꯑꯩꯈꯣꯏ ꯑꯇꯣꯞꯄ ꯑꯇꯣꯞꯄ ꯇꯣꯔꯅꯃꯦꯟꯗꯗꯤ ꯈꯔ ꯈꯔꯗꯤ ꯌꯥꯢ ꯑꯗꯨ ꯁꯤꯗ ꯀꯞ ꯍꯥꯏꯕ ꯍꯥꯏꯔꯗꯤ ꯃꯣꯏꯗꯤ ꯌꯥꯗꯦꯗ ꯀꯥꯏꯗꯒꯤ ꯃꯣꯏꯗꯤ ꯀꯝꯕꯥꯏꯅꯦꯁꯟꯗꯣ
ꯎꯝ
ꯃꯣꯏꯗꯤ ꯃꯁꯥ ꯃꯁꯥꯒꯤ ꯑꯗꯨꯝ ꯈꯜꯂꯦꯕꯀꯣ
ꯎꯝ
ꯃꯣꯏꯁꯦ ꯀꯃꯥꯏꯅ ꯃꯣꯏꯒꯤ ꯃꯤꯡꯗꯣ ꯀꯃꯥꯏꯅ ꯁꯥꯍꯟꯅꯤ ꯑꯗꯨꯒꯤ ꯋꯥꯈꯜ ꯈꯛꯇ ꯂꯩꯌꯦꯕ
ꯎꯝ ꯁꯤꯕ ꯅꯨꯃꯤꯠꯇꯒꯤ ꯁꯨ ꯁꯤꯕ ꯅꯨꯃꯤꯠ ꯅꯨꯃꯤꯠꯇꯣ ꯑꯗꯣ ꯑꯦ ꯉꯁꯤꯗꯤ ꯄꯣꯔꯇꯨꯒꯜ ꯁꯤꯒꯅꯤ ꯍꯥꯏꯅ ꯈꯜꯂ ꯂꯩꯔꯦ ꯑꯗꯨꯒꯥ ꯁꯤꯒ꯭ꯔꯦꯅꯦ
ꯍꯣꯏ ꯃꯣꯏꯗꯤ ꯌꯥꯗꯣꯏ ꯃꯥꯟꯗꯦ ꯑꯍꯩ ꯅꯥꯍꯥꯟ ꯍꯧꯕꯀꯥꯟꯗ ꯂꯤꯛ ꯔꯥꯎꯟꯗꯒꯤ ꯌꯦꯡꯕꯗ ꯍꯪꯉꯦ ꯑꯗ ꯃꯣꯏꯁꯦ ꯌꯥꯝ ꯇꯣꯏꯃꯟꯗꯦꯅꯦꯀꯣ ꯃꯣꯏꯒꯤ ꯀꯝꯕꯥꯏꯟꯅꯦꯁꯟꯗꯣ ꯁꯥꯟꯅꯕ ꯃꯋꫭꯡꯗꫭꯀꯣ ꯆꯨꯝꯗꯦꯕ ꯉꯝꯒꯗꯕ ꯃꯋꫭꯡ ꯅꯠꯇꯦꯕ ꯃꯣꯏꯒꯤꯁꯦ ꯃꯣꯏꯗꯤ ꯗꯦꯠ ꯁꯚꯦꯟꯗ ꯌꯨꯝ ꯍꯟꯈ꯭ꯔꯦ ꯍꯥꯏꯅꯦ
ꯅꯨꯡꯁꯤꯗ꯭ꯔ ꯅꯨꯡꯁꯤꯕꯗꯤ ꯅꯨꯡꯁꯤꯌꯦꯀꯣ
ꯑꯁ ꯑꯩꯗꯤ ꯅꯨꯡꯁꯤꯗꯦꯗ ꯃꯥꯕꯨꯗꯤ